ꯎꯝ ꯇꯥꯏ ꯀꯩꯗꯧꯔꯤꯒꯦ
ꯀ꯭ꯔꯤꯁꯨ ꯇꯧꯗꯦ ꯃꯄꯥꯟꯗ ꯂꯩꯌꯦ
ꯎꯝ ꯑꯁ ꯅꯨꯡꯁꯤꯠꯁꯨ ꯐꯖꯟ ꯁꯤꯠꯂꯗꯤ ꯅꯨꯡꯉꯥꯏꯗꯧ
ꯍꯥꯥ ꯀꯔꯤꯅꯣ ꯅꯪꯅ ꯉꯥꯡꯕꯗꯣ ꯇꯥꯗ꯭ꯔꯦ
ꯇꯥꯕ꯭ꯔꯥ
ꯑꯥ ꯅꯪꯅ ꯉꯥꯡꯕꯗ ꯇꯠꯄ ꯑꯗꯨꯝ ꯇꯧꯋꯦ ꯑꯥ ꯏꯊꯟꯇꯅꯤ ꯍꯣꯏ
ꯀꯤꯗꯔꯣ
ꯀꯤꯗꯦ
ꯍꯩꯁ
ꯉꯥꯟꯕꯗꯨ ꯃꯄꯥꯟ ꯍꯥꯏꯕꯗꯤ ꯌꯥꯝ ꯂꯥꯞꯇꯦ
ꯑꯣ ꯑꯣ ꯑꯩꯗꯤ ꯂꯩꯀꯥꯏ ꯀꯣꯏꯔꯤꯕꯅꯤ
ꯍꯧꯖꯤꯛꯔꯣ
ꯎꯝ
ꯅꯊꯟꯅꯥ
ꯍꯣꯏ ꯏꯊꯟꯇ ꯏꯊꯟꯇ ꯀꯣꯏꯕ ꯇꯥꯔꯦꯅ ꯅꯪꯗꯤ ꯂꯥꯛꯁꯨ ꯂꯥꯛꯇ꯭ꯔꯒ
ꯎꯝ ꯎꯝ
ꯂꯥꯛꯑꯣꯅ ꯑꯗꯨꯗꯤ ꯉꯥꯏꯔꯝꯒꯦ
ꯍꯣꯏ ꯍꯣꯏ
ꯋꯥꯔꯤꯗꯣ ꯍꯣꯏ ꯍꯣꯏ ꯀꯥꯏꯅ ꯂꯥꯛꯁꯨ ꯂꯥꯛꯑꯣꯏꯗꯕꯗ
ꯅꯪꯗꯤ ꯕꯣꯜ ꯌꯦꯡ ꯌꯦꯡ ꯉꯁꯤ
ꯌꯦꯡꯒꯅꯤ ꯍꯣꯔꯦꯟ ꯍꯧꯖꯤꯛꯇꯤ ꯉꯜꯂꯤꯗꯅ ꯂꯥꯛꯑꯦ ꯍꯣꯏ ꯑꯁ ꯀꯥꯡ ꯌꯥꯝꯃꯟꯗꯅꯀꯣ ꯑꯁ ꯑꯩꯈꯣꯏꯗ ꯍꯣꯏ ꯃꯔꯛ ꯃꯔꯛꯅꯤ ꯃꯨꯠꯂꯦ ꯑꯗꯨꯝ ꯃꯔꯛ ꯃꯔꯛꯇꯗꯤ ꯑꯗꯨꯝ ꯅꯨꯃꯤꯠ ꯆꯨꯞꯄ ꯂꯥꯛꯑꯦ
ꯂ ꯂꯥꯏꯠ ꯃꯨꯜꯂꯗꯤ ꯅꯦꯋꯔꯛ ꯌꯥꯗꯕ
ꯎꯝ ꯃꯣꯏ ꯇꯥꯋꯔꯗꯣ ꯑꯣꯟ ꯇꯧꯗꯕ ꯂꯥꯏ ꯂꯥꯛꯇ꯭ꯔꯗꯤꯀꯣ
ꯎꯝ ꯑꯗꯣ ꯊꯥꯎ ꯍꯥꯞꯄꯗꯨꯗꯤ ꯍꯥꯞꯇꯕ꯭ꯔꯥ
ꯑꯁ ꯃꯣꯏꯗꯣ ꯃꯣꯏꯗꯣ ꯌꯥꯝ ꯁꯥꯊꯤꯌꯦ ꯖꯦꯅꯦꯔꯦꯇꯔ ꯊꯝꯕꯗꯣ ꯑꯃꯨꯛ ꯃꯣꯏꯅ ꯄꯨꯈ꯭ꯔꯦ
ꯎꯝ
ꯑꯗꯨꯗꯒꯤ ꯅꯪ ꯍꯥꯏꯕꯤꯒꯦꯔꯥ ꯃꯣꯏ ꯀꯝꯄꯅꯤꯗ
ꯑ ꯑꯩꯈꯣꯏ ꯑ ꯑꯩꯈꯣꯏꯁꯨ ꯑꯗꯨꯃꯥꯏꯅ ꯇꯧꯋꯤ ꯑꯗꯨꯔꯁꯨ ꯑꯩꯈꯣꯏꯗꯤ ꯑꯗꯨꯝ ꯀꯨꯏꯅꯗꯤ ꯌꯥꯏꯌꯦ ꯂꯥꯏ ꯃꯨꯜꯂꯁꯨ ꯌꯥꯝ ꯀꯨꯏꯅ ꯂꯥꯛꯇꯕ ꯀꯥꯟꯗꯀꯣ ꯌꯥꯗꯕ
ꯎꯝ ꯍꯧꯖꯤꯛꯇꯤ
ꯈꯔ ꯃꯅꯥꯕ ꯖꯥꯅꯤ ꯑꯩꯈꯣꯏꯁꯦ
ꯍꯣꯏꯅꯦ ꯋꯥꯈꯜꯂꯣꯟꯁꯨ ꯃꯥꯟꯅꯔꯝꯃꯗꯤ ꯅꯨꯡꯉꯥꯏꯗꯧꯕ
ꯃꯥ
ꯀꯩ ꯏꯟꯁꯥꯡ ꯆꯥꯒꯦꯕ ꯉꯁꯤꯁꯦ
ꯎꯝ ꯉꯥꯁꯤꯗꯣ ꯑꯩꯈꯣꯏꯗꯣ ꯑꯩꯒ ꯏꯅꯥꯎ ꯅꯨꯄꯥ ꯉꯥꯛꯇꯅꯦꯕ ꯆꯥꯕꯗꯣ ꯑꯗꯨꯒꯤ ꯆꯥꯛꯇꯣ ꯉꯧꯔꯒ ꯁꯤꯡꯖꯨ ꯑꯃ ꯇꯧꯔꯒ ꯑꯗꯨꯝ ꯆꯥꯈ꯭ꯔꯦ
ꯑꯦ ꯑꯗꯨꯅꯕꯨ ꯌꯥꯒꯗ꯭ꯔꯣ
ꯑꯗꯨ ꯍꯥꯏꯕꯗꯨꯗꯤ ꯍꯣꯔꯦꯟ ꯕꯣꯜ ꯌꯦꯡꯕ ꯀꯥꯟꯗ ꯉꯔꯥꯡꯁꯨ ꯑꯩꯈꯣꯏꯗꯣ
ꯑꯥ
ꯕꯣꯜ ꯌꯦꯡꯕ ꯀꯥꯟꯗ ꯑꯗꯨꯝ ꯔꯤꯐ꯭ꯔꯦꯁꯃꯦꯟ ꯊꯝꯃꯨꯔꯒ ꯑꯗꯨꯝ ꯍꯥꯐ ꯑꯣꯏꯕ ꯀꯥꯟꯗ ꯆꯥꯕꯗ ꯑꯗꯨꯝ ꯇꯧꯋꯦꯕ
ꯑꯁ ꯌꯥꯝ ꯅꯨꯡꯉꯥꯏꯅꯦ ꯑꯗꯨꯗꯤ ꯅꯣꯏꯗꯤ
ꯑꯗꯣ ꯍꯣꯔꯦꯟ ꯑꯃꯨꯛ ꯅꯨꯡꯗꯥꯡꯗ ꯄꯨꯔꯥ ꯆꯥꯔꯒ ꯍꯣꯔꯦꯟ ꯑꯃꯨꯛ ꯆꯥꯔꯗꯤ ꯄꯨꯛꯇꯣ ꯂꯦꯡꯕ ꯉꯝꯂꯣꯏꯗꯅ
ꯏꯁ ꯅꯩ ꯅꯣꯏꯗꯤ ꯐꯤꯒꯔꯒꯁꯨ ꯁꯦꯝꯗꯗꯤ ꯌꯥꯔꯣꯏꯕ ꯑꯃꯨꯛꯀ
ꯎꯝ ꯀꯔꯤꯒꯤ
ꯍꯥꯏꯗꯤ ꯅꯣꯏ ꯂꯩꯁꯥꯕꯤꯁꯤꯡꯗꯤ ꯌꯥꯝꯅꯁꯨ ꯆꯥꯗꯦꯅ ꯐꯤꯒꯔ ꯁꯦꯝꯅꯤꯡꯉꯥꯏ ꯈꯟꯕꯒꯤ
ꯑ ꯐꯤꯒꯔꯅꯠ ꯑ ꯁꯦꯝꯗꯦ
ꯎꯝ ꯑꯗꯨ ꯀꯣ
ꯍꯣꯏ ꯂꯩꯕꯅꯦꯀꯣ ꯌꯥꯝ ꯅꯣꯏꯕ ꯃꯤꯗꯨꯀꯣ
ꯎꯝ ꯑꯗꯨ ꯅꯣꯏꯔꯁꯨ ꯍꯣꯏ ꯐꯖꯕꯒꯤ ꯆꯥꯡ ꯑꯃ ꯂꯩꯗ
ꯑꯣ ꯍꯣꯏ ꯌꯥꯝ ꯅꯣꯏꯃꯜꯂꯁꯨ
ꯀꯪꯃꯜꯂꯁꯨ ꯐꯖꯗꯦꯀꯣ
ꯎꯝ
ꯑꯗꯨ ꯈ꯭ꯋꯥꯏꯗꯒꯤ ꯆꯞ ꯆꯥꯕ ꯍꯥꯏꯕ ꯆꯥꯡ ꯑꯃꯗ ꯂꯩꯌꯦꯕ
ꯀꯔꯝꯕ ꯆꯥꯕ꯭ꯔꯥ ꯅꯪꯗꯤ
ꯍꯥꯥ ꯑꯩ ꯑꯩꯅ ꯄꯥꯝꯕꯗꯤꯀꯣ
ꯎꯝ
ꯈꯔ ꯈꯔ ꯅꯣꯏꯇꯛ ꯇꯧꯔꯒ ꯌꯥꯝꯅꯁꯨ ꯅꯣꯏꯗꯕꯤꯗ ꯑꯗꯨꯒꯨꯝꯕ ꯆꯥꯡꯅ ꯑꯩꯗꯤ ꯄꯥꯝꯃꯤꯅꯦ
ꯌꯥꯝ ꯅꯣꯏꯕ ꯐꯪꯗꯗꯤ ꯌꯥꯝ ꯁꯣꯟꯕ ꯑꯃꯒ
ꯌꯥꯝ ꯅꯣꯏꯕ ꯐꯪꯉꯗꯤ ꯍꯣꯏ ꯍꯌꯦꯡꯋꯥꯏ ꯊꯥꯡꯕꯗ ꯋꯥꯒꯅꯤꯍꯦ
ꯅꯥꯕꯀꯥꯟꯗꯀꯣ
ꯍꯣꯏ ꯅꯥꯔꯛꯑꯀꯥꯟꯗ ꯍꯣꯁꯄꯤꯇꯥꯜ ꯆꯠꯁꯦ ꯀꯥꯏꯅ ꯒꯥꯔꯤꯒ ꯊꯥꯡꯒꯠꯄ ꯀꯥꯟꯗꯀꯣ ꯑꯩꯁ
ꯊꯤ ꯆꯤꯠꯀꯅꯤꯕꯨ ꯁꯤꯗꯤ ꯌꯥꯔꯣꯏ
ꯑꯗꯨꯒ ꯋꯥꯁꯨ ꯋꯥꯏꯗꯀꯣ
ꯎꯝ
ꯁꯝꯃꯔꯗꯅ ꯍꯦꯟꯅ ꯋꯥꯏ ꯌꯦꯡꯕ
ꯎꯝ ꯑꯗꯨꯒ ꯂꯩꯁꯥꯕꯤꯁꯤꯡꯁꯦ ꯃꯑꯣꯡ ꯑꯃꯅꯤꯅꯦ ꯑꯩꯗꯤ ꯉꯛ ꯉꯛꯏꯅꯦ
ꯀꯃꯥꯏꯅ
ꯍꯥꯏꯕꯗꯤ ꯃꯣꯏ ꯂꯩꯁꯥꯕꯤꯁꯤꯡꯁꯦ ꯁꯨꯃꯥꯏꯟ ꯇꯧꯋꯦꯕ ꯕꯥꯔꯠꯗꯦ ꯄ꯭ꯔꯣꯒ꯭ꯔꯥꯝꯒꯨꯝꯕ ꯆꯠꯂꯝꯗꯥꯏꯗꯀꯣ ꯃꯣꯏꯁꯦ ꯀꯦꯕ ꯌꯥꯕ ꯀꯦꯒꯅꯦꯕ ꯄꯨꯡꯈꯥꯏ ꯍꯦꯟꯅ ꯀꯦꯒꯅꯦꯕꯀꯣ ꯀꯩ ꯀꯩꯅꯣ ꯊꯥꯖꯤꯜꯂꯒ ꯐꯥꯎꯗꯦꯁꯟ ꯂꯤꯁꯇꯤꯛ ꯃꯁꯀꯥ ꯔꯥ ꯌꯥꯝ ꯀꯦꯒꯅꯤ ꯑꯗꯨ ꯄꯥꯔꯇꯤ ꯇꯧꯔꯛꯑ ꯀꯥꯟꯗ ꯑꯃꯨꯛ ꯇꯣ ꯀꯥꯞꯂꯝꯗꯥꯏꯗꯀꯣ ꯃꯣꯏꯁꯦ ꯕ꯭ꯌꯨꯇꯤ ꯄ꯭ꯂꯁ ꯊꯝꯗ꯭ꯔꯗꯤ ꯀꯥꯞꯇꯦꯕ
ꯑꯗꯨ
ꯑꯗꯨꯒꯤ ꯃꯤꯅ ꯍꯥꯏꯕꯗꯨꯗꯤ ꯍꯧꯖꯤꯛꯇꯤ ꯐꯣꯇꯣꯗ ꯊꯥꯖꯕ ꯌꯥꯗꯦ ꯍꯥꯏꯅ
ꯑꯗꯨꯅꯤꯅꯦ ꯑꯃꯨꯛ ꯀꯥꯞꯄꯒꯅ ꯃꯣꯏ ꯀꯥꯞꯄꯤꯗꯣ ꯌꯥꯡꯈꯩꯃꯨꯛ ꯀꯥꯞꯀꯅꯦꯕ ꯑꯗꯨꯒ ꯑꯃꯨꯛ ꯑꯃꯐꯥꯎ ꯄꯥꯝꯗꯦ ꯍꯥꯏꯔꯛꯀꯅꯤ
ꯁꯨꯟꯗ꯭ꯔꯥ ꯑꯩꯅ ꯍꯥꯏꯖꯦ
ꯆꯨꯝꯃꯦ ꯍꯣꯏ ꯑꯩꯈꯣꯏꯁꯨ ꯑꯗꯨꯃꯥꯏꯟ ꯇꯧꯕꯅꯦ
ꯑꯉꯛꯄꯅꯤꯅꯦ
ꯑꯗꯣ ꯀꯔꯤ ꯑꯗꯨꯝ ꯋꯥꯡꯗꯦ ꯅꯦꯝꯃꯦ ꯑꯗꯨꯝ ꯇꯧꯕꯗꯣ
ꯎꯝ ꯎꯝ ꯑꯗꯨ ꯃꯣꯏ ꯒ꯭ꯔꯨꯞ ꯐꯣꯇꯣ ꯀꯥꯞꯄ ꯀꯥꯟꯗꯅꯀꯣ ꯑꯁ ꯑꯩꯈꯣꯏꯖꯨ ꯍꯣꯏ
ꯏꯆꯦꯁꯤꯡꯒꯤ ꯐꯣꯇꯣ ꯑꯗꯨꯝ ꯀꯥꯞꯄꯦꯕꯀꯣ ꯑꯁ ꯀꯝꯄ꯭ꯂꯦꯟꯕꯤ ꯌꯥꯝꯗꯗꯤ ꯍꯥꯏꯔꯨꯅꯨ
ꯑꯗꯨꯒ ꯂꯩꯁꯥꯕꯤꯌꯤꯡꯁꯦ ꯃꯣꯏ ꯒ꯭ꯔꯨꯞ ꯐꯣꯇꯣ ꯂꯧ
ꯑ
ꯄꯨꯂꯞ ꯐꯖꯗ꯭ꯔꯗꯤ ꯌꯥꯗꯦꯕ ꯃꯣꯏꯒꯤꯁꯦ
ꯒ꯭ꯔꯨꯞ ꯐꯣꯇꯣ ꯂꯧꯔꯤꯀꯥꯟ ꯀꯥꯟꯗꯨꯗ ꯇꯝꯃꯣꯕ ꯑꯃꯗꯨꯅ ꯑꯁꯤꯗꯤ ꯗꯤꯂꯦꯠ ꯇꯧꯊꯣꯛꯈ꯭ꯔꯣ ꯍꯥꯏꯅꯦꯕꯀꯣ
ꯎꯝ ꯇꯧꯕꯅꯦꯀꯣ ꯑꯗꯨꯃꯥꯏꯅ ꯑꯈꯣꯏꯁ ꯇꯧꯋꯦ ꯍꯣꯏ ꯑꯗꯣ ꯅꯨꯄꯥꯒ ꯄꯥꯛ ꯃꯥꯟꯅꯗꯦꯕ
ꯎꯝ ꯅꯨꯄꯤꯁꯤꯡꯁꯦ ꯃꯇꯥ ꯑꯃꯅꯤꯅꯦ
ꯑ ꯑꯈꯣꯏ ꯐꯖꯔꯗꯤ ꯌꯥꯔꯦꯕ ꯑꯇꯩꯈꯣꯏ ꯊꯤꯔꯁꯨ
ꯎꯝ
ꯅꯪ ꯌꯥꯝ ꯈꯪꯉꯦ
ꯍꯣꯏꯗꯥ ꯍꯣꯏꯗꯥ ꯈꯪꯗ꯭ꯔꯗꯤ ꯑꯗꯨꯕꯨꯗꯤ ꯅꯪꯅ ꯇꯥꯛꯄꯤꯔꯤꯅꯤ ꯀꯩꯅꯣ
ꯅꯪ ꯐꯨꯇꯣ ꯌꯥꯝ ꯀꯥꯞꯄ ꯃꯥꯜꯂꯦ
ꯍꯣꯏ ꯂꯩꯁꯥꯕꯤꯁꯤꯡꯒꯤ ꯐꯣꯇꯣ ꯑꯗꯨꯝ ꯀꯥꯞꯄꯤꯌꯣ ꯍꯥꯏꯔꯗꯤ ꯑꯗꯨꯝ ꯑꯩꯈꯣꯏꯅ ꯀꯥꯞꯄꯅꯦ ꯑꯗꯨ ꯑꯣꯏꯔꯁꯨ ꯀꯝꯄ꯭ꯂꯦꯟ ꯌꯥꯝꯃꯟꯗꯅꯀꯣ
ꯎꯝ
ꯏꯅꯦꯝ ꯅꯦꯝꯕꯗ ꯂꯩꯁꯥꯕꯤꯗꯨꯐꯥꯎ ꯋꯥꯡꯍꯜꯂꯣ ꯍꯥꯏꯁꯤꯅꯤ ꯀꯥꯢꯗꯒꯤ ꯁꯤꯗꯤ
ꯑꯗꯣ ꯍꯧꯖꯤꯛꯇꯤ ꯌꯥꯈ꯭ꯔꯕꯗꯨꯗꯤ
ꯑꯁ ꯑꯩꯈꯣꯏꯗꯤ ꯃꯤꯅꯝꯕ ꯊꯕꯛꯇꯣ ꯇꯧꯅꯤꯡꯗꯕ
ꯑꯗꯣ ꯃꯤ ꯑꯗꯨꯝ ꯏꯟꯁꯇꯥꯒ꯭ꯔꯥꯝꯒꯨꯝꯕ ꯑꯗꯨꯝ ꯇꯧꯕꯗꯣ ꯃꯤ ꯑꯗꯨꯗꯅꯤꯅꯦ
ꯑꯗꯨ ꯑꯩꯈꯣꯏꯅ ꯋꯥꯡꯅ ꯀꯥꯞꯄꯤꯔꯝꯃꯒ
ꯑꯗꯨꯗꯤ ꯅꯪꯅ ꯄꯥꯝꯕꯁꯦ ꯄꯨꯔꯥ ꯁꯤꯝꯄꯜ ꯀꯣ
ꯎꯝ ꯁꯤꯝꯄꯜ
ꯎꯝ ꯁꯤꯝꯄꯜ ꯁꯨꯞꯀꯦ ꯀꯦꯗꯕ
ꯍꯣꯏ ꯁꯨꯞꯀꯦ ꯀꯦꯗꯕ ꯐꯤꯜꯇ꯭ꯔꯒꯁꯨ ꯁꯨꯛꯌꯥꯎ ꯌꯥꯎꯗꯕ ꯏꯆꯝ ꯆꯝꯕ
ꯑꯗꯨꯏꯗꯤ ꯏꯆꯝ ꯆꯝꯕ ꯑꯩꯊꯤ ꯊꯤꯔꯁꯨ ꯌꯥꯈ꯭ꯔꯦ
ꯍꯥꯏꯕꯨ ꯂꯩꯗꯅ ꯊꯤꯔꯁꯨ ꯏꯆꯝ ꯆꯝꯃꯒ ꯊꯤꯕ ꯀꯦꯔꯒ ꯊꯤꯕ ꯁꯔꯨꯛꯄꯨꯗꯤ ꯏꯆꯝ ꯆꯝꯃꯒ ꯊꯤꯕꯅ ꯐꯖꯗ꯭ꯔꯣ
ꯑꯍꯣꯏ ꯑꯗꯨꯗꯤ
ꯃꯤ ꯈꯔꯗꯤ ꯀꯦꯕ ꯀꯥꯟꯗ ꯄꯛꯇꯕ ꯌꯥꯝ ꯂꯩꯌꯦꯗ ꯂꯩꯁꯥꯕꯤꯁꯤꯡꯁꯨ
ꯀꯥ ꯍꯦꯟꯅ ꯁꯪꯕꯗꯣ
ꯎꯝ
ꯐꯪꯁꯟꯒꯨꯝꯕꯗ
ꯑꯩ ꯀꯩꯅꯣꯝꯃ ꯍꯥꯏꯕꯤꯌꯨꯔꯥ
ꯑꯥ
ꯂꯩꯁꯥꯕꯤꯁꯤꯡꯁꯦꯀꯣ
ꯍꯥꯟꯅꯁꯦ ꯑꯥ ꯑꯉꯥꯡ ꯑꯣꯏꯔꯤꯉꯩꯗꯗꯤ ꯄꯞꯄꯥ ꯄꯞꯄꯥ ꯌꯥꯝ ꯀꯧꯕꯅꯦꯕꯀꯣ
ꯍꯍ ꯍꯣꯏ
ꯑꯗꯨ ꯃꯣꯏ ꯂꯤꯁꯇꯤꯛ ꯁꯪꯉꯛꯑꯀꯥꯟꯗꯗꯤꯀꯣ ꯄꯞꯄ ꯁꯨꯀꯧ ꯀꯧꯗꯦ ꯍꯥꯏꯑꯦ
ꯀꯃꯥꯏꯉꯧꯕ꯭ꯔꯥ
ꯗꯦꯗꯤ ꯀꯧꯋꯦ ꯍꯥꯏꯌꯦ
ꯑꯗꯨ ꯅꯣꯡꯃꯗꯤ ꯃꯄꯥꯗꯨꯅ ꯃꯆꯥꯅꯨꯄꯤꯗ ꯍꯥꯏꯕ ꯀꯩꯒꯤꯅꯣ ꯏꯆꯥꯅꯨꯄꯤ ꯅꯪꯅ ꯑꯉꯥꯡ ꯑꯣꯏꯔꯤꯉꯩꯗꯤ ꯄꯞꯄꯥ ꯌꯥꯝ ꯀꯧꯔꯒ ꯍꯟꯗꯛꯅ ꯂꯤꯞꯁꯇꯤꯛ ꯁꯪꯉꯗꯤ ꯗꯦꯗꯤ ꯀꯧꯏꯁꯤ ꯀꯩꯒꯤꯅꯣ ꯍꯥꯏꯔꯀꯥꯟꯗ ꯃꯆꯥꯅꯨꯄꯤꯗꯨꯅ ꯑꯁ ꯄꯄꯥ ꯍꯥꯏꯔꯗꯤ ꯂꯤꯁꯇꯤꯛ ꯁꯪꯉꯤꯕꯗꯨ ꯂꯣꯏ ꯀꯣꯛꯑꯦ ꯍꯥꯏꯌꯦ
ꯗꯦꯗꯤ ꯀꯧꯔꯤꯗꯤꯀꯣ ꯃꯒꯤ ꯃꯆꯤꯟ ꯑꯅꯤꯗꯣ ꯄꯥꯟꯗ꯭ꯔꯦꯅ ꯊꯦꯡꯅꯗ꯭ꯔꯦꯅ ꯑꯃꯃꯝꯒ
ꯑꯗꯨꯒꯤ ꯄꯄꯥ ꯀꯧꯔꯗꯤ ꯂꯤꯁꯇꯤꯛꯇꯣ ꯂꯣꯏ ꯀꯣꯛꯑꯦ ꯃꯥꯡꯉꯦ ꯄꯩꯁꯥ ꯄꯥꯝꯃꯨ ꯍꯥꯏ
ꯑꯗꯗꯤ
ꯑꯣ
ꯆꯨꯝꯗꯤ ꯆꯨꯝꯕꯖꯠꯅꯦ
ꯑꯠ ꯅꯣꯡ ꯆꯨꯔꯛꯑꯗꯤ ꯅꯨꯡꯉꯥꯏꯗꯧꯕ ꯑꯈꯣꯏꯔꯣꯝꯁꯦ ꯅꯣꯡ ꯆꯨꯔꯤ ꯇꯨꯝꯕ ꯅꯨꯡꯉꯥꯏꯀꯣ
ꯅꯨꯡꯉꯥꯏꯌꯦ ꯍꯣꯏ ꯁꯥꯁꯨ ꯁꯥꯗꯦ
ꯎꯝ ꯅꯣꯡ ꯆꯨꯔꯁꯨ ꯅꯨꯡꯁꯤꯠ ꯌꯥꯎꯗꯕꯤꯗ ꯆꯨꯗꯧꯕ
ꯍꯣꯏ